ꯍꯜꯂꯣ ꯒꯨꯠ ꯏꯚꯤꯅꯤꯡ
ꯒꯨꯠ ꯏꯚꯤꯅꯤꯡ ꯑꯣ ꯌꯥꯝ ꯐꯥꯔꯕ ꯀꯨꯛꯃꯤꯟ ꯌꯥꯝ ꯐꯥꯔꯕ ꯅꯨꯡꯊꯤꯟ
ꯑꯣ ꯑꯩꯗꯤ ꯌꯥꯝ ꯐꯔꯕ꯭ꯔꯥ ꯀꯩꯅꯣ ꯇꯧ ꯑꯦ ꯌꯥꯝ
ꯊꯤꯒꯅꯤ
ꯍꯣꯏ ꯌꯥꯝ ꯐꯔꯕ ꯍꯥꯏꯕꯗꯨꯗꯥ ꯑꯩꯗꯤ ꯀꯔꯤꯅꯣ ꯍꯥꯏꯕꯅꯤꯗ ꯉꯛꯄꯅꯤꯗ ꯑꯗꯨꯒꯤꯅꯤꯗ ꯏꯚꯤꯅꯤꯡ ꯁꯨ ꯑꯗꯨꯝ ꯑꯥ ꯍꯥꯏꯕꯅꯤꯗ ꯑꯣ ꯑꯣ ꯑꯣ ꯆꯨꯝꯃꯦ ꯆꯨꯝꯃꯦ ꯍꯣꯏ
ꯎꯝ ꯀꯔꯤ ꯇꯧꯔꯥ ꯂꯩꯕ꯭ꯔꯣ
ꯍꯤꯡꯒꯣꯜꯗ ꯁꯨꯝ ꯀꯣꯏꯔꯒ ꯆꯠꯂꯒ ꯂꯩ ꯑꯆꯤꯛꯄ ꯃꯐꯝꯗ
ꯑꯣ ꯑꯁꯤ ꯅꯨꯄꯤꯁꯦ ꯊꯨꯋꯦꯍꯦ ꯂꯥꯛꯈ꯭ꯔꯦ ꯗꯥꯏꯅꯥꯕꯨꯁꯨ ꯍꯥꯏꯈ꯭ꯔꯣ ꯑꯩꯈꯣꯏꯗꯣ ꯒꯦꯝ ꯚꯤꯂꯦꯖꯇ ꯃꯦꯡꯒꯣ ꯂꯧꯕ ꯆꯠꯄ
ꯀꯕꯝꯗꯣ ꯍꯥꯏꯒꯅꯣ ꯍꯥꯏꯕꯗꯣ
ꯑꯣ ꯑꯗꯣ ꯍꯣꯏ
ꯑꯩꯈꯣꯏ ꯆꯠꯄꯅꯤꯅ ꯎꯝ ꯑꯣ
ꯑꯩꯈꯣꯏꯒꯤ ꯅꯠꯇꯦꯅ ꯆꯥꯔꯣ ꯆꯥꯔꯣ ꯗꯥꯏꯅꯥꯕꯨꯁꯨ ꯍꯥꯏꯕꯤꯈ꯭ꯔꯣ ꯈꯣꯏꯗꯤ ꯌꯥꯝ ꯆꯥꯔꯒ ꯂꯥꯛꯄꯅꯦꯗ ꯀꯂꯨꯁꯨ ꯆꯥꯈ꯭ꯔꯦ ꯅꯣꯏ ꯑꯅꯤ ꯈꯛꯇꯅꯦ ꯉꯥꯏꯕ ꯎꯝ ꯆꯥꯅꯤꯡꯗꯦ ꯄꯨꯛ ꯊꯜꯂꯦ
ꯅꯣꯏ ꯀꯌꯥꯝ ꯀꯌꯥꯝ ꯆꯥꯔꯛꯑꯒꯦ ꯍꯩꯅꯧꯗꯨꯕꯣ
ꯎꯝ ꯌꯥꯝ ꯆꯥꯈ꯭ꯔꯦ ꯑ ꯂꯥꯛꯄ ꯃꯇꯝꯗ ꯕꯦꯁꯦꯟ ꯑꯃ ꯆꯥꯔꯦ ꯑꯗꯣ ꯑꯁꯤ ꯑꯃꯨꯛ ꯆꯥꯔꯦ ꯂꯥꯛꯑꯒ ꯑꯁꯤꯗ ꯅꯨꯡꯉꯥꯏꯕꯅꯦ ꯍꯣꯏ ꯄꯨꯜꯂꯗꯤ ꯀꯣꯏꯕ ꯑꯗꯨꯝ ꯆꯠꯄꯅꯤꯗ ꯑꯩꯈꯣꯏꯗꯤ
ꯕꯣꯜꯁꯨ ꯁꯥꯟꯟꯅꯩ ꯍꯥꯏꯕꯒꯤ ꯄꯥꯎ ꯇꯥꯕꯒꯨꯝ
ꯂꯩꯇꯦ ꯑꯗꯨ ꯑꯣꯏꯔꯁꯨ ꯏꯟꯇꯔꯦꯁ ꯂꯕꯩ ꯁꯥꯟꯅꯕ ꯆꯠꯇꯄꯅꯤꯗ ꯃꯔꯛ ꯃꯔꯛꯇ
ꯍꯟꯗꯛ ꯐꯤꯐꯥ ꯋꯥꯔꯜ ꯀꯞꯇ ꯆꯪꯅꯤꯡꯉꯥꯏ ꯇꯧꯕꯅꯦ ꯍꯥꯏ ꯑꯗꯨ ꯀꯔꯤ ꯃꯔꯝꯒꯤꯅꯣꯕ ꯅꯣꯏ ꯆꯪꯗꯕꯗꯣ ꯅꯣꯏ ꯒ꯭ꯔꯨꯞꯇꯣ
ꯑꯁ ꯏꯟꯗꯤꯌꯥꯕꯨ ꯀꯔꯤꯅꯣ ꯀ꯭ꯋꯥꯂꯤꯐꯥꯏꯠ ꯇꯧꯗꯦ ꯑꯗꯨꯏꯅꯦ ꯆꯪꯒꯦ ꯇꯧꯕꯅꯦ ꯀꯔꯤ ꯋꯥꯜꯀꯥꯞꯗ ꯈꯔ ꯌꯥꯗꯕꯒꯤꯅꯦꯗ ꯅꯦꯛꯁꯇ ꯆꯪꯒꯦ
ꯅꯦꯛꯁꯇꯗꯤ ꯅꯣꯏ ꯃꯌꯥꯝ ꯆꯪꯅꯕ ꯍꯣꯠꯅꯧꯀꯣ
ꯆꯥꯡꯒꯅꯤ ꯍꯣꯢ
ꯎꯝ
ꯐ꯭ꯔꯤ ꯇꯤꯀꯦꯠ ꯄꯤꯒꯦ ꯅꯣꯏꯗ ꯑꯩꯈꯣꯏꯒꯤ ꯃꯤꯡꯗ
ꯍꯣꯏ ꯍꯣꯏ ꯄꯤꯕꯤꯔꯛꯑꯣ ꯄꯤꯕꯤꯔꯛꯑꯣ
ꯊꯕꯛ ꯆꯠꯄ꯭ꯔꯣ ꯅꯪꯗꯤ
ꯊꯕꯛ ꯍꯜꯂꯛꯈ꯭ꯔꯦ ꯍꯣꯏ ꯈꯔ ꯉꯟꯅ ꯍꯜꯂꯛꯀꯦꯔꯥ ꯍꯥꯏꯔꯒ ꯊꯦꯡꯅ ꯍꯜꯂꯛꯄ ꯒꯤ ꯑꯩꯗꯣ ꯅꯨꯡꯉꯥꯏꯇꯕꯀꯣ ꯉꯥ ꯐꯥꯕ ꯆꯠꯅꯤꯡꯉꯥꯏ ꯍꯥꯏꯕꯅꯦꯕ
ꯑꯁ ꯅꯨꯡꯉꯥꯏꯅ ꯃꯩꯇꯩꯈꯣꯏꯅ ꯐꯥꯕ ꯁꯇꯥꯢꯜꯗꯣ ꯐꯥꯗꯣꯏꯕ ꯃꯩꯇꯩ ꯈꯣꯏꯅ ꯀ꯭ꯔꯤꯔꯣ ꯆꯤꯡꯔꯒ ꯐꯥꯕ ꯂꯩꯌꯦꯅ
ꯏꯟ ꯏꯟ ꯆꯤꯡꯕꯗꯣ
ꯑ ꯑ ꯑꯣ ꯍꯂꯣ ꯍꯂꯣ
ꯎꯝ
ꯃꯔꯤ ꯑꯁ
ꯑꯗꯣ ꯅꯣꯏ ꯍꯣꯔꯦꯟ ꯅꯨꯃꯤꯗꯥꯡꯗꯤ ꯀꯔꯤ ꯍꯤꯟꯖꯥꯡ ꯊꯣꯡꯅꯤ ꯍꯧꯖꯤꯛ ꯅꯨꯃꯤꯗꯥꯡꯒꯤ ꯏꯟꯖꯥꯡ ꯊꯣꯡꯕ ꯍꯧꯈꯤꯔꯣꯏꯗ꯭ꯔꯣ ꯇꯞꯅ ꯊꯣꯡꯒꯦꯔꯣ ꯄꯨꯛ ꯊꯜꯂꯦ ꯃꯤꯡꯒꯣ ꯌꯥꯝ ꯆꯥꯃꯟꯕꯒꯤ
ꯊꯦꯡ ꯊꯦꯡꯅ ꯆꯥꯏꯗ ꯃꯔꯛ ꯃꯔꯛꯇꯗꯤ ꯈꯔ ꯉꯥꯟꯅ ꯆꯥꯕ ꯅꯨꯃꯤ ꯅꯨꯃꯤꯠꯁꯨ ꯂꯩꯌꯦ ꯑꯈꯣꯏꯒꯤ ꯌꯨꯝꯒ ꯅꯣꯏꯒꯤ ꯌꯨꯝꯁꯦ ꯎꯝ ꯀꯔꯤꯔꯥ ꯌꯥꯝ ꯂꯥꯞꯄ꯭ꯔꯥ
ꯌꯥꯥꯝ ꯂꯥꯞꯇꯦꯗ
ꯑꯣ ꯍꯥꯏꯕ ꯌꯥꯗꯕꯅꯤꯅ ꯆꯩꯔꯥꯎ ꯆꯤꯡꯒꯤ ꯔꯣꯝꯗꯔꯥ ꯑꯗꯨꯒ ꯃꯅꯨꯡꯗ ꯆꯪꯒꯗ꯭ꯔꯥ ꯑꯈꯣꯏꯒꯤ ꯃꯅꯨꯡꯗꯒꯤ ꯅꯣꯢ ꯌꯨꯝꯗꯨꯅꯤꯗ
ꯑꯣ ꯌꯨꯝꯗ ꯆꯪꯒꯦꯔ ꯃꯄꯥꯟꯗꯔꯥ ꯀꯔꯤ ꯅꯪ ꯅꯪ ꯍꯥꯏꯕꯗꯣ ꯑꯩ ꯒ꯭ꯌꯥꯟ ꯇꯥꯗꯦ ꯐꯖꯅ ꯍꯥꯏꯌꯨ ꯀꯔꯤ ꯍꯥꯏꯕ꯭ꯔꯥ
ꯆꯔ
ꯆꯥꯕꯣ ꯃꯦꯡꯒꯣꯗꯣ ꯀꯔꯤ ꯇꯧꯋꯦ ꯍꯥꯏꯕ ꯐꯖꯅ ꯍꯥꯏꯌꯨꯅꯦ ꯒ꯭ꯌꯥꯟ ꯇꯥꯗꯦ ꯌꯨꯝꯗ ꯍꯡꯕꯅꯤꯗ ꯎꯝ
ꯀꯔꯤꯔꯣꯝꯗꯔꯣ ꯍꯥꯏꯕꯅꯤꯗ ꯑꯈꯣꯏꯒꯤ ꯃꯅꯨꯡꯗ ꯆꯪꯒꯦꯔꯅ ꯗꯨꯢ ꯅꯠꯇꯦ ꯑ ꯏꯃꯥꯟꯅꯕꯤ ꯑꯅꯤꯁꯨ ꯂꯥꯛꯄ ꯑꯈꯣꯏꯅ ꯃꯦꯡꯒꯣ ꯆꯥꯕ ꯂꯥꯛꯑꯣ ꯍꯥꯏꯕꯒꯤ
ꯑꯣ
ꯃꯣꯏ ꯑꯅꯤꯗꯣ ꯆꯥꯎ ꯍꯥꯏꯕꯅꯦ
ꯎꯝ ꯍꯣꯏ ꯑꯗꯨ ꯌꯥꯝ ꯄꯨꯔꯥꯛꯄꯒꯤ ꯍꯣꯏꯁꯨ ꯆꯥꯕ ꯉꯝꯗꯦ ꯈꯔ ꯁꯤꯟꯗꯤ ꯁꯤꯜꯂꯦ ꯑꯣ ꯎꯝ
ꯌꯣꯡꯆꯥꯛ ꯈꯣꯠꯄꯒꯤ ꯌꯣꯡꯈꯣꯠ
ꯍꯣꯏ ꯑꯗꯨꯁꯨ ꯍꯪꯒꯥꯝ ꯃꯍꯤꯒ ꯃꯣꯔꯣꯛ ꯃꯦꯠꯂꯒ ꯍꯥꯎꯏꯅ
ꯍꯣꯏ ꯌꯥꯝ ꯍꯥꯎꯕꯅꯦ ꯑꯗꯨꯗꯣ ꯑꯩ ꯍꯪꯒꯥꯝ ꯃꯍꯤꯗ ꯑꯃ ꯆꯥꯕꯥ ꯂꯣꯏꯔꯦꯗ ꯑꯝ ꯇꯅꯥ ꯑ ꯎꯝ ꯑꯈꯣꯏꯗꯤ ꯑꯈꯣꯏ
ꯇꯥꯡꯅ
ꯑꯈꯣꯏꯗꯤ ꯑꯈꯣꯏ ꯏꯃꯥꯗꯣ ꯑꯈꯣꯏ ꯎꯝ ꯑꯈꯣꯏ ꯇ꯭ꯔꯥꯕꯦꯜ ꯑꯈꯣꯏꯗꯣ ꯑꯇꯩ ꯑꯇꯣꯞꯄ ꯖꯥꯇꯤꯅꯦꯕꯀꯣ ꯏꯃꯥꯗꯣ ꯑꯇꯣꯞꯄ ꯖꯥꯇꯤꯅꯦꯕ ꯑꯗꯨ ꯑꯣꯏꯔꯁꯨ ꯃꯥꯗꯤ ꯑꯗꯨꯝ ꯁꯦꯝꯕ ꯍꯩꯌꯦ ꯃꯥꯗꯤ
ꯑꯣ ꯑꯥ ꯑꯥꯈꯣꯏ ꯁꯦꯝꯕ ꯍꯩꯗ ꯑꯗꯨꯒꯨꯝꯕꯗꯤ ꯍꯥꯎꯒꯗ꯭ꯔꯥ ꯑꯗꯨꯕꯨꯗꯤ ꯈꯪꯗꯦ ꯑꯗꯨ ꯑꯣꯏꯔꯁꯨ ꯁꯦꯝꯕꯗꯤ ꯍꯥꯏꯌꯦꯦ
ꯑꯗꯨꯗꯒꯤ ꯍꯦꯟꯅ ꯍꯥꯎꯕꯗꯤ ꯀꯔꯤ ꯍꯥꯏꯕ꯭ꯔꯥ ꯑꯩꯈꯣꯏ ꯂꯣꯟꯗꯗꯤ ꯑꯗꯨ ꯃꯃꯤꯡꯗ ꯀꯔꯤ ꯍꯥꯏꯕ꯭ꯔꯥ ꯂꯣꯏꯒꯅꯦ ꯍꯥꯏꯌꯦꯕꯀꯣ ꯍꯧꯖꯤꯛ ꯒꯅ ꯇꯝꯗꯣꯏ ꯍꯥꯏꯕꯗꯣ ꯑꯗꯨꯗꯤ ꯍꯪꯒꯥꯝꯅ ꯁꯦꯝꯕꯅꯤꯅꯤꯗꯅ ꯑꯗꯨ ꯅꯠꯇꯕ ꯑꯗꯨꯗꯒꯤ ꯍꯦꯟꯅ ꯍꯥꯎꯕꯗꯤ ꯑꯃ ꯂꯩꯔꯣꯏꯒꯅꯦ ꯍꯥꯏꯅ ꯈꯪꯕ꯭ꯔꯥ
ꯎ ꯐꯪꯗꯦ ꯆꯥꯕ ꯐꯪꯗꯦ ꯑꯩꯈꯣꯏꯁꯨ ꯃꯃꯤꯡ ꯐꯥꯎ ꯉꯁꯤ ꯈꯛꯇ ꯇꯥꯏꯑꯦ
ꯑꯣ ꯑꯥ ꯄꯥꯠꯀꯨꯝꯕꯗ ꯍꯧꯕꯅꯦ ꯔꯣꯏꯒꯅꯤ ꯍꯥꯏꯥꯅꯀꯣ ꯑꯗꯨꯝ ꯍꯪꯒꯥꯝꯒꯤ ꯃꯅꯝ ꯑꯗꯨꯝ ꯅꯝꯕꯅꯦ ꯑꯗꯨꯕꯨ ꯃꯥꯅ ꯀꯔꯤ ꯍꯥꯏꯁꯤꯔꯥ ꯐꯣꯔ ꯑꯦꯛꯖꯥꯝꯄꯜ ꯑꯩꯈꯣꯏ ꯄꯤꯖꯟꯒ ꯂꯝ ꯈꯨꯅꯨꯒ ꯑꯗꯨꯃꯥꯏꯅ ꯗꯤꯐ꯭ꯔꯦꯟꯁꯤꯌꯦꯠ ꯇꯧꯕꯒꯤ ꯇꯥꯏꯞꯇ ꯇꯧꯅꯤꯗ
ꯑꯣ ꯑꯗꯣ ꯍꯪꯒꯥꯝ ꯃꯍꯤꯒꯨꯝꯅ ꯃꯨꯕ꯭ꯔꯥ ꯑꯗꯨꯝ ꯃꯍꯤꯗꯨꯁꯨ
ꯑꯗꯨꯅ ꯍꯦꯟꯅ ꯍꯥꯎꯋꯦ ꯍꯥꯏꯕꯗꯤ
ꯎꯝ
ꯌꯥꯛꯄ ꯍꯥꯏꯕꯗꯣ ꯌꯥꯛꯄ ꯍꯥꯏꯕꯗꯤ ꯑꯩꯈꯣꯏ ꯂꯣꯟꯗꯗꯤ ꯕꯨꯝꯕ ꯍꯥꯏꯕꯗꯨꯀꯣ ꯑꯗꯨꯃꯥꯏꯅ ꯇꯧꯕꯒꯤ ꯍꯦꯟꯅ ꯍꯥꯎꯋꯦ ꯃꯥꯅ
ꯎꯝ ꯗꯥꯛꯏꯗꯥꯝ ꯅꯥꯏ ꯐꯖꯥꯅꯥ ꯒꯨꯝꯕꯗꯣ ꯑꯩꯁꯨ ꯇ꯭ꯔꯥ ꯇꯧꯒꯦ ꯈꯟꯕꯥ ꯌꯥꯝꯗꯅꯅꯨꯡ ꯂꯨꯍꯣ ꯎꯝ ꯍꯥꯎꯋꯦꯁꯤꯗꯤ ꯅꯨ ꯇꯥꯡꯅꯤꯖꯣ ꯅꯣꯏ ꯏ ꯃꯤ ꯍꯞꯇꯥꯔꯣ ꯅꯤꯗꯤ ꯌꯥꯝ ꯌꯥꯝ ꯈꯣꯏꯒꯤ ꯕꯦꯛꯒ꯭ꯔꯥꯟ ꯅꯣꯏꯁ ꯁꯦ ꯂꯣꯏꯔꯦꯍꯦ
ꯋꯥꯕꯁꯤꯗꯤꯀꯣ
ꯎꯝ
ꯌꯦꯕ꯭ꯔꯥ ꯎꯝ ꯑꯩꯈꯣꯏ ꯑꯩꯒꯤ ꯏꯆꯦꯒꯤ ꯃꯆꯥ ꯍꯥꯏꯕ ꯇꯥꯔꯦ ꯑꯗꯨꯗꯣ ꯀꯩꯅꯣ ꯂꯩꯕꯀꯣ ꯚꯥꯔꯗꯦ ꯂꯩꯕ ꯑꯗꯨꯒꯤ ꯑꯩꯒꯤ ꯕ꯭ꯔꯗꯔ ꯏꯂꯣꯁꯤꯡꯒ ꯑꯗꯨꯝ ꯈꯔ ꯀꯩꯅꯣ ꯇꯧꯔ ꯂꯩꯕ ꯑꯩꯅ ꯉꯥꯏꯕ ꯃꯊꯛꯇ ꯉꯥꯏ ꯉꯥꯏ ꯉꯥꯏꯔꯒ ꯑꯁ ꯑꯩꯗꯤ ꯆꯥꯛ ꯂꯥꯝꯈ꯭ꯔꯕꯀꯣ
ꯎꯝ
ꯄꯨꯡ ꯄꯨꯡ ꯑꯃ ꯑꯗꯨꯋꯥꯏꯗ ꯆꯥꯌꯦ ꯆꯥꯛ ꯑꯌꯨꯛ ꯆꯥꯛꯇ ꯅꯨꯃꯤꯗꯥꯡꯒꯤ ꯆꯥꯛꯇꯣ ꯋꯥꯟ ꯊꯥꯔꯇꯤ ꯑꯦ ꯑꯦꯝ ꯑꯗꯨꯃꯥꯏꯅ ꯇꯧꯔꯝꯃꯅꯤ
ꯑꯗꯨꯒ ꯕ꯭ꯔꯥꯖꯤꯜ ꯑꯩꯈꯣꯏꯒꯤ ꯕꯣꯜ ꯁꯥꯟꯅꯕꯗꯣ ꯑꯃꯨꯛ ꯌꯦꯡꯉꯦ
ꯎꯝ
ꯌꯦꯡꯒꯦ ꯇꯧꯕꯅꯦ ꯑꯩꯗ ꯇꯨꯝ ꯊꯣꯛꯈ꯭ꯔꯕ ꯃꯤꯉꯣꯟꯗ ꯅꯣꯏ ꯌꯦꯡꯒꯦ ꯇꯧꯔꯗꯤ ꯑꯩꯉꯣꯟꯗꯁꯨ ꯀꯣꯛ ꯇꯧꯔꯛꯑꯣ ꯍꯥꯏꯕ ꯑꯗꯨꯣ ꯀꯣꯜ ꯇꯧꯕꯅꯦ ꯇꯥꯗꯦ ꯑꯩ
ꯃꯣꯔꯅꯤꯡꯒꯤ ꯁꯥꯎꯠ ꯑꯐ꯭ꯔꯤꯀꯥꯒ ꯀꯣꯔꯤꯌꯥꯒꯤꯗꯣ ꯉꯍꯥꯛ ꯌꯦꯡꯉꯦ
ꯑꯩꯁꯨ ꯑꯗꯨ ꯈꯔ ꯌꯦꯡꯉꯝꯃꯒ ꯆꯠꯂꯦ ꯑꯩꯗꯤ ꯁꯥꯎ ꯀꯣ ꯁꯥꯎꯠ ꯀꯣꯔꯤꯌꯥ ꯈꯣꯏꯗꯣ ꯁꯣꯜꯂꯦꯗꯅꯀꯣ ꯑꯗꯨꯝ ꯅꯨꯡꯁꯤꯗ ꯑꯩꯗꯤ ꯄꯥꯟꯈꯤꯔꯣꯏ ꯑꯣꯖꯥꯏ ꯍꯥꯏꯅ ꯈꯪꯗꯦꯗ ꯑꯩꯗꯤ ꯌꯦꯡꯗ꯭ꯔꯦ ꯊꯕꯛ ꯆꯠꯂ ꯂꯩꯔꯕꯅꯤꯅ
ꯖꯄꯥꯟꯒꯤꯗꯣ ꯅꯣꯡꯃꯥ ꯌꯦꯡꯒꯦ ꯇꯧꯕꯅꯦ ꯑꯩꯈꯣꯏꯁꯨ ꯐꯖꯩ ꯍꯥꯏꯔꯤꯌꯦ
ꯑꯩꯈꯣꯏ ꯑꯦꯁꯤꯌꯥꯗ ꯖꯄꯥꯟ ꯈꯛꯇꯅꯤꯅꯦ ꯌꯥꯎꯔꯤꯁꯦ ꯍꯧꯖꯤꯛ ꯍꯧꯖꯤꯛ
ꯎ
ꯑꯦꯁꯤꯌꯥ ꯀꯟꯇꯤꯅꯦꯟꯗ ꯍꯧꯖꯤꯛ ꯖꯄꯥꯟ ꯌꯥꯎꯔꯦ ꯑꯇꯩꯗꯤ ꯌꯥꯎꯕ ꯉꯝꯗ꯭ꯔꯤꯗꯅ
ꯎ ꯐꯖꯥꯏꯌꯦ
ꯐꯖꯩꯌꯦ ꯍꯥꯏꯕꯥ ꯑꯗꯨꯒꯤ ꯌꯦꯡꯒꯦ ꯇꯧꯕꯅꯦ ꯎꯝ ꯃꯁꯛꯁꯨ ꯐꯖꯕꯅꯦ ꯖꯄꯥꯟ ꯈꯣꯏ ꯃꯤꯗꯣ
ꯎꯝ ꯈꯪꯗꯦ ꯌꯦꯡꯗ꯭ꯔꯤ
ꯅꯪꯗꯤ ꯄꯣꯔꯇꯨꯒꯥꯜꯔ ꯑꯔꯖꯦꯟꯇꯤꯅꯥꯔ ꯗꯤ ꯑꯩ ꯀꯟꯇ꯭ꯔꯤꯗꯤ ꯀꯒꯣꯏꯅ ꯃꯥꯏ ꯑꯩꯅ ꯄꯥꯝꯕ ꯑꯩꯒꯤ ꯑꯩꯅ ꯄꯥꯝꯕꯗꯤ ꯀꯕꯨꯣꯏꯏꯅ ꯃꯩꯅꯤꯗ ꯄꯣꯔꯇꯨꯒꯜ ꯍꯣꯏ ꯑꯗꯨꯕꯨ ꯃꯥꯒꯤ ꯄ꯭ꯂꯦꯗꯣ ꯍꯟꯗꯛꯇꯤ ꯌꯥꯗ꯭ꯔꯦꯗ ꯑꯍꯟ ꯑꯣꯏꯕꯒꯤꯀꯣ
ꯎꯝ ꯆꯥ ꯅꯪꯗꯤ ꯆꯨꯝꯃꯦꯕ ꯑꯗꯨꯃꯥꯏꯅ ꯍꯥꯏꯒꯗꯕꯅꯦ ꯃꯤ ꯈꯔꯗꯤ ꯑꯁ ꯐꯖꯩ ꯍꯥꯏꯌ‌ꯦ ꯊꯤꯔꯁꯨ
ꯃꯥ ꯍꯟꯗꯛꯇꯤ ꯌꯥꯗ꯭ꯔꯦꯗ ꯑꯍꯟ ꯑꯣꯏꯕꯒꯤ ꯆꯦꯟꯕꯁꯨ ꯌꯥꯝ ꯀꯩꯅꯣ ꯈꯔ ꯇꯧꯋꯦꯁꯦ ꯍꯥꯏꯗꯦꯕ
ꯃꯥ ꯈꯔ ꯈꯔ ꯑꯍꯟ ꯑꯣꯏꯕꯒꯤ ꯃꯥꯒꯤ ꯄ꯭ꯂꯦꯗꯣ ꯐꯖꯗ꯭ꯔꯦ ꯍꯥꯏꯕꯗꯣ ꯃ‌ꯣꯏꯒꯤ ꯆꯤꯟꯗꯒꯤ ꯍꯥꯏꯗꯣꯛ ꯅꯤꯡꯗꯕ ꯃꯥꯜꯂꯦ ꯃꯣꯏ
ꯃꯥꯒꯤ ꯃ
ꯃꯥꯒꯤ ꯃꯇꯥꯡꯗꯗꯤ ꯍꯣꯏ ꯌꯥꯏꯌ‌ꯦ ꯍ‌ꯣꯏ ꯈꯪꯉꯤꯗ ꯑꯗꯨ ꯑꯩ ꯋꯥꯈꯜꯗꯗꯤ ꯎꯝ ꯑꯩ ꯋꯥꯈꯜꯗꯗꯤ ꯀꯣ ꯄꯣꯔꯇꯨꯒꯜꯁꯦ ꯑꯃꯨꯛꯇꯪꯗꯤ ꯋꯥꯔꯜꯗ ꯀꯞ ꯇꯤ ꯂꯧꯗꯤ ꯂꯧꯍꯟꯅꯤꯡꯉꯦ ꯍꯥꯏꯕꯗꯤ ꯅꯣꯏ ꯅꯣꯏꯅ ꯁꯞꯄꯣꯔꯠ ꯇꯧꯕ ꯕ꯭ꯔꯥꯖꯤꯜꯁꯨ ꯂꯧꯔꯦ ꯑꯩ ꯁꯨꯝ ꯑꯩꯒꯤ ꯑꯩꯒꯤ ꯋꯥꯈꯜꯗ ꯍꯥꯏꯕꯅꯦꯀꯣ
ꯑꯥ
ꯑꯥꯔꯖꯦꯟꯇꯤꯅꯥꯁꯨ ꯂꯧꯔꯦ
ꯎꯝ
ꯕ꯭ꯔꯥꯖꯤꯜꯁꯨ ꯂꯧꯔꯦ ꯏꯁꯄꯦꯟꯁꯨ ꯂꯧꯔꯦ ꯐꯔ꯭ꯥꯁ ꯑꯗꯨꯝ ꯑꯩꯅ ꯍꯥꯏꯕꯗꯤ ꯑꯐꯥꯎ ꯑꯐꯥꯎꯕ ꯃꯌꯥꯝꯗꯨꯀꯣ ꯑꯗꯣ ꯑꯩꯅ ꯈꯔꯃꯗꯤ
ꯑ
ꯄꯣꯔꯇꯨꯒꯥꯜꯒꯤ ꯔꯣꯅꯥꯜꯗꯣꯗ‌ꯣ ꯃꯥꯒꯤ ꯍꯟꯗꯛ ꯃꯥꯒꯤ ꯂꯥꯁ ꯄ꯭ꯂꯦ ꯑꯣꯏꯒꯗꯕ ꯃꯥꯜꯂꯦ
ꯎꯝ ꯃꯣꯏꯗ‌ꯣ ꯎ ꯇꯌꯥꯔꯁꯨ ꯂ ꯍꯣꯏ ꯃꯣꯏꯒꯤ ꯄ꯭ꯂꯦꯗꯣ ꯌꯥꯝ ꯐꯖꯕ ꯅꯠꯇꯦ
ꯀꯅꯤ ꯍꯣꯏ ꯂꯧꯗꯨꯕꯨꯁꯨ ꯑꯣꯏꯁꯅꯨꯗ ꯂꯧꯕꯁꯨ ꯑꯣꯏꯁꯅꯨꯀꯣ ꯅꯠꯇ꯭ꯔꯥ
ꯂꯥꯛꯑꯣ ꯑꯗꯨꯕꯨ ꯅꯠꯇꯦꯗ ꯃꯣꯏꯒꯤ ꯄ꯭ꯂꯦꯗꯣ ꯐꯖꯗꯦ ꯍꯥꯏꯕꯅꯦꯗ ꯐꯥꯏꯅꯦꯜꯗꯤ ꯁꯨ ꯀꯥ ꯀꯥꯔꯣꯏꯕ
ꯍꯣꯏ ꯍꯣꯏ ꯑꯗꯨꯕꯨꯗꯤ ꯃꯥꯅ‌ꯦ ꯃꯥꯅ‌ꯦ ꯃꯥꯅꯦ ꯃꯥꯅꯦ ꯆꯨꯝꯃꯦ ꯆꯨꯝꯃꯦ
ꯑꯗꯣ ꯅꯣꯏ ꯅꯆꯤꯟ ꯏꯅꯥꯎꯗꯣ ꯀꯌꯥ ꯁꯨꯏ ꯍꯥꯏꯕ꯭ꯔꯥ ꯅꯪ ꯑꯩꯉꯣꯟꯗ ꯍꯥꯏꯈ꯭ꯔꯕ꯭ꯔꯥ